ꯑꯣ
ꯇꯥꯄ
ꯇꯥꯏꯌꯦ ꯅꯪ ꯀꯔꯤ ꯇꯧꯕ꯭ꯔꯣ
ꯑꯩ -ꯑꯩ ꯅꯦꯅꯛꯁ ꯏꯔꯤꯌꯦ
ꯑꯣ ꯀꯩꯁꯨ ꯇꯧꯗꯦꯗ
ꯎꯝ
ꯑꯩ ꯀꯤꯅꯣꯠꯁ ꯏꯔ -ꯏꯈꯤꯌꯦ
ꯒ꯭ꯔꯃꯥꯔ ꯑꯦꯁꯥꯏꯟꯃꯦꯟ ꯒ꯭ꯔꯃꯥꯔ ꯂꯩꯏ ꯏꯔꯤꯑꯦ
ꯑꯥ ꯅꯨꯡꯉꯥꯏꯕ꯭ꯔꯥ
ꯅꯨꯡꯉꯥꯏꯔꯦ
ꯑꯥ ꯑꯩꯁꯨ ꯅꯨꯡꯉꯥꯏꯔꯦ
ꯃꯪ ꯍꯥꯏꯌꯣ ꯇꯥꯏꯌꯦ ꯅꯪꯗꯤ ꯀꯔꯤ ꯍꯤꯡꯁꯟ ꯆꯥꯏꯌꯦ
ꯀꯣꯕꯤ ꯄꯣꯇꯦꯇꯣ ꯅꯦ
ꯎꯝ ꯍꯥꯎ ꯍꯥꯎꯕ꯭ꯔ
ꯍꯥꯎꯋꯦ ꯍꯔꯦꯟ ꯀꯣꯕꯤꯁ ꯍꯥꯎꯋꯦ
ꯑꯈꯣꯏꯗꯤ ꯗꯥꯜ ꯆꯥꯏꯌꯦ
ꯑꯣ ꯗꯥꯜꯁꯨ
ꯗꯥꯜꯁꯨ ꯌꯥꯝ ꯍꯥꯎꯋꯦ ꯑꯈꯨꯏ ꯑꯁ ꯆꯠꯅꯤ ꯇꯥꯔꯒ ꯌꯥꯝꯅ ꯍꯥꯎꯋꯦ
ꯑꯣ
ꯎꯝ ꯅꯪꯁꯨ ꯂꯥꯑꯣ
ꯑ ꯍꯨꯏ
ꯍꯥ ꯑꯈꯣꯏꯒꯤ ꯌꯨꯝꯗ ꯂꯥꯑꯣ
ꯍꯣꯏꯌꯦ ꯍꯣꯏ
ꯎꯝ
ꯍꯣꯔꯦꯟꯗꯣ ꯂꯥꯛꯑꯣ ꯑꯩ ꯂꯥꯛꯑꯦ ꯏ ꯍꯦ ꯍꯦ
ꯑ ꯍꯣꯏ ꯍꯣꯏ ꯂꯑꯣ ꯀꯣ
ꯍꯣꯏ
ꯎꯝ
ꯅꯪꯒꯤ ꯏꯃꯥ ꯏꯄꯥꯗꯤ ꯀꯗꯥꯏꯗ ꯂꯩꯌꯦ
ꯑ ꯑꯩꯒꯤ ꯏꯄꯥꯅꯦ ꯑꯣꯖꯥ ꯏꯃꯥꯅꯥ
ꯑꯣ
ꯅꯪꯒꯗ
ꯑꯩꯒꯤꯗꯨ
ꯑꯣ
ꯎꯝ
ꯑꯩꯗꯤ ꯃꯅꯤꯄꯨꯔꯗ ꯑꯩꯒꯤ ꯏꯃꯥ ꯏꯄꯥꯗꯤ ꯁꯥꯎꯠ ꯀꯣꯔꯤꯌꯥꯗ
ꯅꯪꯁꯨ ꯕꯤꯖꯤ ꯇꯥꯎꯑꯣꯀꯣ
ꯍꯣꯏꯌꯦ ꯍꯣꯏꯌꯦ ꯍꯣꯏ
ꯎꯝ
ꯑꯩꯗꯤ ꯃꯥꯅꯦ
ꯑꯥꯎ ꯄꯁ ꯑꯩꯁꯨ ꯚꯤꯖꯤꯠ ꯇꯧꯒꯦ ꯍꯣꯂꯤꯗꯦ ꯎꯝ ꯅꯦꯛꯁ ꯃꯟ ꯂꯥꯛꯀꯦ ꯅꯪꯒꯤ ꯃꯣꯜꯗ
ꯑꯣ ꯍꯥ ꯍꯥ
ꯍꯤꯍꯤꯍꯤ ꯍꯣꯏ ꯅꯪ ꯕꯣꯏꯐ꯭ꯔꯦꯟ ꯂꯩꯕ꯭ꯔꯣ
ꯂꯩꯇꯦ ꯑꯩꯗꯤ
ꯎꯝ ꯑꯗꯨꯗꯤ ꯅꯪ ꯅꯪꯗꯤ ꯀꯩꯒꯤ
ꯑꯩꯒꯤ ꯂꯥꯏꯔꯤꯛ ꯇꯝ ꯂꯩꯌꯦ ꯕꯣꯏꯐ꯭ꯔꯦꯟꯗꯨ ꯂꯩꯌꯦ ꯂꯩꯇꯦ
ꯑꯣ
ꯑꯩꯒꯤꯁꯨꯨ ꯂꯔꯤꯛꯇꯨ ꯌꯥꯝ ꯂꯩꯌꯦ
ꯑꯣ ꯌꯥꯝ ꯂꯩꯌꯦ ꯑꯣ ꯑꯩꯗꯤ ꯕꯣꯏꯐ꯭ꯔꯦꯟꯗꯤ ꯂꯩꯌꯦ ꯑꯩꯒꯤ ꯕꯣꯏꯐ꯭ꯔꯦꯟꯗꯤ ꯁꯥꯎꯠ ꯀꯣꯔꯤꯌꯥꯗ ꯂꯩꯌꯦ
ꯑꯣ ꯌꯥꯝ ꯅꯨꯡꯉꯥꯏꯔꯦ
ꯍꯦ ꯑꯗꯨꯗꯤ ꯗꯤꯁꯦꯝꯕꯔꯗ ꯂꯥꯛꯀꯦ ꯍꯥꯏꯌꯦ
ꯑ ꯍꯣꯏ ꯍꯣꯏ
ꯅꯈꯣꯏ ꯅꯪꯁꯨ ꯑꯩꯈꯣꯏ ꯌꯨꯝꯗꯕꯤꯁꯤ ꯇꯧꯑꯣꯀꯣ ꯑꯩꯅ ꯏꯟꯇ꯭ꯔꯣꯗ꯭ꯌꯨꯁ ꯇꯧꯒꯦ ꯇꯧꯕꯒꯦ ꯎꯝ ꯌꯥꯝ ꯐꯖꯩ ꯑꯩꯒꯤ ꯕꯣꯏꯐ꯭ꯔꯦꯟꯗꯤ
ꯑꯗꯨꯗꯤ ꯌꯥꯝ ꯅꯨꯡꯉꯥꯏꯔꯦꯀꯣ
ꯍꯣꯏ ꯍꯣꯏ ꯅꯪꯒꯤꯁꯨ ꯇꯧꯕꯤꯒꯦꯀꯣ ꯑꯩꯅ
ꯑꯣ ꯍꯣꯏ
ꯅꯪ ꯀꯣꯔꯦꯟ ꯕꯣꯏꯐ꯭ꯔꯦꯟ ꯄꯥꯝꯕ꯭ꯔꯥ
ꯄꯕꯥꯁꯤ ꯎꯝ
ꯑꯩ ꯀꯟꯗꯦꯀꯣ
ꯑ ꯀꯦꯒꯤ ꯈꯪꯗꯦ ꯅꯪꯁꯨ
ꯑꯩꯒꯤ ꯃꯁꯇꯗꯤ
ꯑꯣ
ꯑꯩꯒꯤ ꯂꯔꯤꯛꯇꯨ ꯌꯥꯝ ꯐꯣꯀꯁ ꯇꯧꯋꯦ ꯣꯣꯏ ꯐ꯭ꯔꯦꯟ ꯆ ꯂꯥꯛꯑꯠꯇꯦ
ꯑꯗꯨꯗꯤ ꯌꯥꯝ ꯌꯥꯝ ꯒꯨꯗ ꯇꯧꯋꯦ ꯒꯨꯗ ꯒꯔꯜꯅꯦ ꯎꯝ
ꯅꯪ ꯀ꯭ꯂꯁ ꯀꯥꯏꯟꯣ
ꯑꯌꯥ
ꯍꯣꯏ
ꯀ꯭ꯂ꯭ꯂꯥꯁ ꯑꯩꯠꯅꯦ
ꯑꯣ
ꯎ ꯍꯪꯗꯤ
ꯑꯩꯒꯤ ꯑꯥꯏ ꯀ꯭ꯂꯥꯁ ꯊꯤꯕꯅꯦ
ꯑꯣ
ꯂꯥꯏꯔꯤꯛ ꯄꯔꯣꯀꯣ
ꯎꯝ ꯕꯣꯏꯐ꯭ꯔꯦꯟ ꯂꯩꯔꯁꯨ ꯈꯣꯏꯗꯤ ꯁꯔꯤ ꯇꯥꯏꯝꯗ
ꯑꯩꯌꯦ
ꯑꯩꯕꯨ ꯁꯗꯤ ꯇꯧꯑꯣ ꯇꯧꯑꯣ ꯍꯥꯏꯌꯦ ꯃꯥꯗꯤ
ꯑꯣ
ꯎꯝ ꯑꯗꯨꯒꯀ ꯑꯩꯅ ꯌꯥꯝꯅ ꯏꯖꯤ ꯇꯧꯋꯦ
ꯅꯨꯡꯒꯥꯔꯤ
ꯐꯣꯟ ꯄꯔꯦꯒ ꯌꯥꯝꯝ ꯇꯨꯝꯝꯕꯗꯤꯒ
ꯅꯪꯒꯤ ꯐꯃꯤꯂꯤꯗꯨ ꯀꯥꯏ ꯂꯩꯒꯦ
ꯍꯥ ꯀꯌꯥ ꯑꯥꯎ
ꯅꯪ ꯐꯦꯃꯤꯂꯤ ꯀꯩꯌꯥ ꯂꯩꯒ
ꯄꯨꯈꯣꯏꯗꯤ ꯁꯤ ꯂꯩ
ꯑ
ꯅꯨꯄꯥ ꯎꯝ ꯅꯨꯄꯥ ꯑꯃ ꯅꯨꯄꯤ ꯅꯨꯄꯥ ꯑꯅꯤ ꯅꯨꯄꯤ ꯑꯅꯤ ꯏꯃꯥ ꯏꯄꯥꯗꯤ ꯁꯤꯛꯁ
ꯑꯣ
ꯎꯝ ꯃꯪ
ꯑ ꯃꯔꯤ ꯂꯩꯔꯤꯦ
ꯎꯝ
ꯑꯅꯦ ꯏꯃꯥ ꯏꯄꯥ
ꯎꯝ
ꯆꯆꯦ ꯜꯂꯤꯔꯤ
ꯑꯣ ꯄꯥꯏ ꯄꯥꯏ ꯀꯔꯤ ꯇꯧꯕ꯭ꯔꯣ
ꯑ ꯌꯨꯝꯗ ꯂꯩꯔꯦ ꯀꯔꯤꯁꯨ ꯇꯧꯗꯦ
ꯎꯝ ꯀꯣꯏꯗꯤ ꯆꯥꯦꯒ ꯂꯒ ꯑꯣꯏꯗꯤ ꯆꯥꯔꯦꯒ ꯂꯩꯌꯦ ꯆꯞꯁꯔ ꯆꯥꯔꯒ
ꯍꯧꯖꯤꯛ ꯀꯌꯥ ꯀꯌꯥ ꯂꯩꯔꯦ
ꯍꯧꯖꯤꯛꯇꯤ ꯑꯩ ꯈꯠꯇ ꯂꯩꯑꯕ ꯌꯣꯝꯗꯝ
ꯑꯣ
ꯃꯥ ꯄꯔꯤ ꯃꯥ ꯀ ꯆ ꯎ ꯆꯀꯔꯤ
ꯑꯣ
ꯎꯝ ꯅꯪꯗꯤ
ꯑꯩꯅꯤ ꯑꯩꯅꯤ ꯏꯆꯦꯒ ꯂꯩꯔꯤ
ꯑꯣ
ꯅꯪꯒꯤ ꯏꯃꯥ ꯏꯄꯥꯅ ꯀꯔꯤ ꯇꯧꯔꯤ
ꯅꯣꯏ ꯏꯆꯦ ꯁꯥꯎꯔꯦ
ꯑꯩꯒꯤ ꯏꯐꯝꯗ ꯑꯣꯖꯅꯦ
ꯑꯣ ꯑꯆꯥ ꯑꯩꯒꯤ ꯃꯥꯗꯨ ꯍꯥꯎꯁ ꯋꯥꯏꯐꯅꯦ ꯏꯄꯥ ꯑ ꯑꯗꯨ ꯏꯟꯖꯤꯅꯤꯌꯔꯅꯦ
ꯑ
ꯍꯣꯏ ꯍ ꯅꯪ ꯄꯗꯤꯒꯦ
ꯅꯪꯒꯤꯤ ꯄ ꯑꯣꯖꯥꯅꯦ ꯎꯖꯥ
ꯍꯖ ꯅꯪꯦ ꯃꯔꯤ
ꯌꯦꯗ
ꯑꯥ ꯍꯥꯎꯁ ꯋꯥꯏꯐꯔꯥ ꯎꯝ ꯑꯩꯒꯤꯗꯨ ꯁꯦꯝꯅꯤ ꯏꯃꯥꯁꯨ ꯍꯥꯎꯁ ꯋꯥꯏꯐ
ꯑꯣ
ꯎꯝ
ꯑꯩꯒꯤ ꯆꯤꯆꯦꯅꯦ ꯑꯣꯖꯥꯅꯦ
ꯑꯣ ꯅꯪꯒꯤ ꯏꯆꯦꯔ
ꯍꯣꯏ
ꯑ
ꯑꯩꯒꯤ ꯏꯃꯥ ꯆꯤꯆꯦ ꯑꯣꯖꯥꯅꯦ
ꯑꯣꯍꯣ ꯅꯨꯡꯉꯥꯏ ꯅꯨꯉꯥꯏ
ꯍꯣꯏ
ꯎꯝ ꯍꯌꯦꯡꯗꯤ ꯀꯔꯤ ꯇꯧꯕ꯭ꯔꯣ ꯅꯪ ꯀꯔꯤ ꯇꯧꯒꯦ
ꯑꯥ ꯀ꯭ꯂꯥꯁ ꯇꯥ ꯇꯥꯏꯌꯦ
ꯑ ꯀꯣꯏꯁꯤꯁꯛ ꯄꯂꯁ ꯁꯨꯏꯌꯦ
ꯑꯣ
ꯎꯝ
ꯅꯪꯒꯤ ꯁ꯭ꯀꯨꯜꯗ ꯍꯣꯂꯤꯗꯦ ꯄꯤꯕ꯭ꯔꯣ
ꯎꯝ ꯁꯟꯗꯦ ꯈꯥꯇ ꯄꯤꯌꯦ
ꯑꯣ
ꯁꯇꯔꯗꯦꯗꯨꯁꯨ ꯍꯣꯂꯤꯗꯦ ꯂꯩꯇꯦ
ꯑꯣ ꯑꯩꯒꯤ ꯁ꯭ꯀꯨꯜꯗꯨ ꯁꯇꯔꯗꯦ ꯁꯟꯗꯦ ꯍꯣꯂꯤꯗꯦ ꯄꯤꯒꯦ
ꯑ ꯑꯩꯈꯣꯏꯒꯤꯗꯤ ꯁꯠ ꯁꯦꯀꯦꯟ ꯁꯥꯇꯔꯗꯦ ꯈꯛꯇ
ꯑꯣ
ꯎꯝ ꯍꯌꯦꯡꯗꯤ ꯄꯨꯟ ꯅꯥꯏꯟꯗꯥ ꯁꯇꯥꯔꯠ ꯇꯧ ꯍꯥꯏꯌꯦ ꯅꯥꯏꯟ ꯊꯥꯔꯇꯤꯗ
ꯑꯣ ꯑꯣ
ꯎꯝ ꯏꯔꯥꯡꯒꯁꯨ ꯇꯧꯋꯦ ꯆꯠꯅꯤꯡꯗꯦ ꯍꯥꯏ ꯑꯥ
ꯑꯩꯒꯤ ꯁ꯭ꯀꯨꯜꯗ ꯇꯔꯞ ꯁ꯭ꯀꯨꯜ
ꯑꯣ ꯄꯨꯡ ꯇꯔꯦꯠꯗ ꯑꯇꯥꯔꯗ ꯎ ꯅꯨꯡꯉꯥꯏꯗ
ꯑꯝ ꯅꯨꯉꯥꯏꯔꯤ
ꯎꯝ
ꯁ꯭ꯀꯨꯜꯗ ꯑꯩꯒꯤ ꯁ꯭ꯀꯨꯜꯗ ꯌꯥꯝ ꯅꯨꯡꯉꯥꯏꯔꯦ
ꯑꯦ ꯑꯩꯈꯣꯏꯒꯤꯗꯨ ꯑꯣ ꯑꯈꯣꯏꯒꯤ ꯇꯤꯆꯔꯗꯤ ꯌꯥꯝ ꯏꯁꯇꯥ
ꯑꯣ ꯑꯈꯣꯏ ꯀꯁ ꯄ꯭ꯔꯤꯟꯁꯤꯄꯥꯜꯗ ꯈꯔ ꯁꯇꯏꯅꯦ
ꯑꯥ ꯌꯥꯔꯦ ꯑꯗꯨꯗꯤ ꯑꯩꯈꯣꯏꯒꯤꯗꯨ ꯇꯤꯆꯔꯒꯤ ꯐꯦꯁꯁꯨ ꯌꯥꯅꯤꯡꯗꯦ ꯚꯏ ꯌꯥꯝ ꯅꯥꯒꯂꯤ ꯇꯧꯋꯦ ꯌꯥꯝ ꯏꯁꯇꯤꯛ ꯇꯧꯋꯦ
ꯑꯩ
ꯅꯈꯣꯏꯒꯤ ꯄ꯭ꯔꯤꯟꯁꯤꯄꯜꯒꯤ ꯐꯦꯁꯇꯨ ꯐꯖꯕ꯭ꯔꯥ
ꯎꯝ ꯐꯖꯩꯌꯦ
ꯑꯣ ꯑꯩꯁꯨ ꯌꯦꯅꯤꯡꯉꯦ
ꯑꯥ ꯌꯦ ꯑꯩꯈꯣꯏ ꯑꯛ ꯑꯈꯣꯏꯒꯤ ꯅꯨꯄꯤ ꯌꯥꯝ ꯐꯖꯩꯌꯦꯀꯣ
ꯑꯣ ꯑꯩꯁꯨ ꯌꯦꯅꯤꯡꯒꯦ
ꯍꯣꯏ
ꯈꯣꯏꯒꯤꯗꯨ ꯌꯥꯝ ꯑꯒꯂꯤ ꯇꯧꯑ ꯌꯦꯡꯅꯤꯗꯦꯕ ꯑꯩ
ꯑꯥ
ꯍꯌꯦꯡꯗꯤ ꯀ꯭ꯂꯥꯁ ꯇꯦꯁꯁꯨ ꯌꯥ ꯂꯩꯌꯦ ꯑꯗꯨꯒ ꯑꯩꯗꯨ ꯑꯩꯗꯤ ꯇꯨꯡ ꯇꯨꯡ ꯈ ꯂꯩꯌꯦ
ꯂꯔꯤꯛ ꯄꯔꯣ
ꯑꯦ ꯄꯅꯤꯡꯗꯦ ꯃꯀꯣꯛ ꯁꯥꯏꯑꯕ ꯑꯩ
ꯑꯩꯒꯤ ꯑꯩ ꯑꯩꯒꯤꯁꯨ ꯂꯥꯏꯔꯤꯛ ꯌꯥꯝ ꯇꯝꯂꯤ
ꯑꯣ ꯑ ꯑꯩꯒꯤꯗꯨ ꯑ ꯂꯔꯤꯛ ꯑꯣꯄꯦꯟ ꯇꯧꯔꯦꯒ ꯍꯥꯏꯒꯤ ꯑꯩꯒꯤ ꯀꯣꯛꯇꯨ ꯌꯥ ꯄꯦꯟ ꯇꯧꯑꯦ ꯅꯪꯁꯨ ꯍꯥꯏꯌꯣ
ꯀꯔꯤ